ꯂꯧ ꯂꯣꯏꯅꯃꯛ
ꯇꯥꯕ꯭ꯔꯣ
ꯇꯥꯏꯌꯦ ꯇꯥꯕꯤꯔꯤꯌꯦ
ꯑꯩ ꯉꯥꯛꯇꯪ ꯏꯁꯤꯡ ꯊꯛꯀꯦꯀꯣ
ꯊꯥꯛꯑꯣ ꯊꯥꯛꯑꯣ ꯃꯇꯝ ꯄꯤꯔꯤ ꯃꯇꯝ ꯂꯩ
ꯑꯝ ꯍꯤꯝ ꯍꯥꯎꯔꯦ ꯍꯥꯎꯔꯦ ꯅꯪꯗꯤ ꯏꯁꯤꯡ ꯏꯁꯤꯡ ꯊꯛꯇꯕ꯭ꯔꯥ
ꯑꯩꯗꯤ ꯏꯁꯤꯡ ꯊꯛꯄ ꯍꯩꯇꯦ
ꯑꯥꯍ ꯅꯪꯗꯤ ꯏꯁꯤꯡ ꯏꯁꯤꯡ ꯆꯥꯕ꯭ꯔꯥ ꯅꯪꯗꯤ
ꯑꯩꯗꯤ ꯏꯁꯤꯡ ꯁꯥꯏꯕꯅꯦ ꯁꯥꯏꯕ ꯆꯥꯕꯁꯨ ꯅꯠꯇꯦ
ꯃꯈꯣꯟꯗꯣ ꯀꯃꯥꯏꯟ ꯊꯣꯛꯒꯦ
ꯃꯈꯣꯠ ꯂꯩꯗꯦꯁꯤꯡ ꯁꯥꯏꯕꯗꯤ
ꯑꯁ ꯆꯥꯛꯇꯤ ꯆꯥꯔꯕ꯭ꯔꯣ
ꯆꯥꯈ꯭ꯔꯦ ꯍꯧꯖꯤꯛꯇꯤ
ꯑꯥ ꯅꯪ ꯀꯔꯤ ꯏꯟꯁꯥꯡ ꯆꯥꯔꯒꯦ
ꯑꯩꯩꯔ ꯁꯥ ꯆꯥꯏ
ꯁꯥ ꯆꯥꯏꯌꯦ
ꯍꯥꯏꯗꯧ ꯃꯥꯥꯟꯕ꯭ꯔꯥ
ꯃꯥꯜꯂꯤ ꯌꯥꯝꯅ ꯇꯥꯕ꯭ꯔꯣ
ꯇꯥꯏ ꯀꯩꯗꯧꯔꯤꯅꯣ
ꯑꯩꯁꯦ ꯎꯝ ꯑꯕꯣꯛ ꯈꯣꯏꯗ ꯆꯠꯄ ꯂꯑꯦ
ꯀꯩꯗꯧꯕ
ꯏꯁꯤꯡ ꯊꯛꯄ ꯆꯠꯄ
ꯑꯩꯁ ꯅꯣꯏ ꯌꯨꯝꯗ ꯏꯁꯤꯡ ꯂꯩꯇ꯭ꯔꯦ
ꯍꯣꯏ ꯏꯁꯤꯡ ꯂꯩꯇ꯭ꯔꯦ ꯑꯩꯈꯣꯏ ꯌꯥꯝ
ꯏꯁ ꯅꯪ ꯊꯛ ꯃꯟꯕꯩ ꯑꯣꯏꯔꯝꯅꯤ
ꯑꯩꯈꯣꯏ ꯌꯨꯝ ꯌꯥꯝ ꯂꯥꯏꯔꯦ ꯏꯁꯤꯡ ꯂꯩꯇ꯭ꯔꯦ
ꯏꯁꯤꯡꯗꯤ ꯐ꯭ꯔꯤꯗ ꯂꯩꯕꯅꯤ ꯀꯩꯅꯣ
ꯈꯣꯏ ꯌꯨꯝ ꯑꯩꯈꯣꯏ ꯏꯁꯤꯡ ꯊꯛꯄ ꯍꯥꯎꯇꯦ ꯃꯤꯒꯤ ꯏꯁꯤꯡ ꯊꯛꯄ ꯍꯥꯎꯋꯦ
ꯎꯝ ꯃꯤꯒ ꯑꯣꯏꯔꯦꯗ ꯍꯦꯟꯅ ꯍꯥꯎꯕꯅꯦ ꯃꯤꯒ ꯑꯣꯏꯔꯗꯤ ꯍꯦꯟꯅ ꯐꯕꯒꯨꯝ ꯇꯧꯕꯅꯦ ꯃꯤꯒꯤ ꯋꯥꯈꯜꯂꯣꯟ
ꯎꯝ ꯑꯁ ꯋꯥꯔꯤ ꯑꯃꯗꯤ ꯂꯩ ꯂꯩꯌꯦꯕꯀꯣ ꯑꯗꯨꯕꯨ ꯃꯩꯇꯩꯂꯣꯟ ꯀꯩꯅꯣꯗ ꯂꯣꯟꯕꯗ ꯋꯥꯔꯤ ꯑꯁꯤꯗꯕ ꯃꯩꯇꯩꯂꯣꯟꯗ ꯁꯥꯕꯗꯣ ꯍꯩꯇꯕ
ꯑꯩꯁ ꯌꯥꯝ ꯂꯨꯔꯦꯅꯦ ꯅꯪꯒꯤ ꯐꯤꯕꯝꯁꯤꯗꯤ
ꯍꯥ ꯍꯥ ꯍꯥ ꯅꯪꯗꯤ ꯀꯩꯗꯧꯔꯤꯅꯣ
ꯀꯩꯁꯨ ꯇꯧꯗꯦ ꯌꯨꯝꯁꯦ ꯑꯃ ꯂꯣꯏꯔꯒ ꯍꯤꯞꯄꯤꯌꯨ ꯍꯧꯖꯤꯛꯇꯤ
ꯑꯣ ꯌꯥꯝ ꯅꯨꯡꯉꯥꯏꯅꯦ ꯑꯗꯨꯗꯤ
ꯅꯨꯡꯉꯥꯏꯔꯦ ꯍꯧꯖꯤꯛꯇꯤ ꯊꯕꯛ ꯂꯣꯏꯔꯗꯤ ꯅꯨꯡꯉꯥꯏ ꯍꯥꯏꯕ ꯇꯥꯕꯅꯤ
ꯑꯣ ꯏꯁ
ꯅꯪꯗꯤ
ꯑꯩ ꯍꯧꯖꯤꯛ ꯌꯨꯝ ꯌꯧꯔꯦ ꯑꯗꯨꯒ ꯉꯥꯛꯇꯪ ꯂꯩꯔꯒ ꯍꯤꯞꯈ꯭ꯔꯅꯤ
ꯅꯣꯏ ꯌꯨꯝꯗꯒꯤ ꯅꯣꯏ ꯃꯥꯕꯣꯛꯈꯣꯏ ꯌꯧꯔꯒ ꯏꯁꯤꯡ ꯊꯛꯑꯒ ꯅꯣꯏ ꯃꯕꯣꯛ ꯈ꯭ꯣꯏꯗꯒꯤ ꯃꯨꯛꯅꯣꯏ ꯌꯨꯝ ꯌꯧꯕ ꯌꯥꯗ ꯌꯥꯕꯖꯥꯠꯅꯤ ꯅꯪꯁꯦ
ꯍ ꯌꯥꯝ ꯅꯛꯄꯅꯤꯗ ꯌꯥꯝ ꯂꯥꯞꯄ ꯅꯠꯇꯦꯗ
ꯌꯥꯗꯤ ꯌꯥꯕꯅꯤ
ꯍꯣꯏ ꯆꯠꯊꯣꯛ ꯆꯠꯁꯤꯟ ꯅꯨꯡꯉꯥꯏꯌꯦꯕ ꯅꯛꯄꯅꯀꯣ ꯅꯛꯄꯒꯤꯀꯣ ꯑꯩ ꯍꯧꯖꯤꯛ ꯑ ꯑꯩ ꯀꯩꯅꯣ ꯆꯠꯂꯨꯔꯒ ꯑꯃꯨꯛ ꯂꯥꯛꯑꯕꯅꯦ
ꯀꯥꯏꯗ
ꯑ ꯀꯩꯅꯣꯗ ꯑ ꯑꯗ
ꯑꯗ
ꯑ ꯑꯁ ꯑꯗꯨ ꯌꯥꯗꯕꯩ ꯃꯣꯏ ꯀꯩꯅꯣ ꯌꯥꯗꯦ ꯍꯥꯏꯕꯒꯤ ꯑꯩ ꯑꯃꯨꯛ ꯂꯥꯛꯑꯦ ꯃꯣꯏꯒꯤꯗꯤ ꯁꯤ ꯉꯥꯗꯅꯤ ꯊꯋꯣꯏ
ꯇꯥꯕ꯭ꯔꯣ ꯇꯥꯕꯤꯔꯤꯕꯣ
ꯇꯥꯕ꯭ꯔꯣ
ꯇꯥꯏꯌꯦ ꯇꯥꯔꯦ ꯑꯃꯨꯛ
ꯑꯣ ꯑ
ꯀꯥꯏ ꯆꯠꯂꯦ ꯍꯥꯏꯕ ꯅꯪ
ꯅꯥꯏ ꯑ ꯅꯣꯏ ꯅꯣꯏ ꯃꯤꯁꯤꯡꯗꯤ ꯀꯥꯏ ꯆꯠꯈ꯭ꯔꯕ ꯂꯣꯏꯅ ꯂꯩꯕ꯭ꯔꯣ
ꯂꯩꯗ꯭ꯔꯦ ꯏꯅꯥꯎ ꯅꯨꯄꯥ ꯂꯥꯏꯕ꯭ꯔꯦꯔꯤ ꯆꯠꯈ꯭ꯔꯦ ꯑꯩꯈꯣꯏ ꯕꯣꯛ ꯕꯖꯥꯔ ꯆꯠꯈꯤ ꯑꯉꯥꯡ ꯑꯅꯤꯅ ꯑꯩꯈꯣꯏ ꯏꯆꯦ ꯑꯩꯒꯤ ꯃꯆꯥ ꯑꯅꯤꯅ ꯁ꯭ꯀꯨꯜ ꯆꯠꯈ꯭ꯔꯦ ꯉꯥꯏꯍꯥꯛ ꯂꯩꯔꯗꯤ ꯑꯩꯁꯨ ꯆꯠꯈ꯭ꯔꯅꯤ
ꯑꯠꯁꯥ ꯐꯩꯅꯦ ꯅꯣꯏꯗꯤ ꯑꯃ ꯂꯣꯏꯅꯃꯛ ꯆꯠꯊꯣꯛꯄ ꯃꯐꯝ ꯂꯩꯕꯒꯤ ꯐꯩ
ꯃꯣꯏ ꯂꯥꯛꯑꯕꯗ ꯑꯩ ꯆꯠꯇꯣꯏꯅ ꯑꯃꯨꯛ
ꯀꯥꯏꯗ ꯆꯠꯇꯣꯏꯕ
ꯑꯩꯁꯨ ꯀ꯭ꯂꯥꯁ ꯆꯠꯀꯅꯤ ꯉꯥꯏꯍꯥꯛ ꯂꯩꯔꯗꯤ
ꯑꯗꯨ ꯅꯪ ꯅꯪꯒꯤ ꯈꯣꯟꯖꯦꯜꯗꯣ ꯌꯥꯝꯅ ꯂꯩꯁꯥꯕꯤ ꯌꯥꯝ ꯂꯩꯁꯥꯕꯤ ꯌꯥꯝ ꯂꯩꯁꯥꯕꯤ ꯁꯔꯤꯒꯨꯝꯕ ꯑ ꯁꯔꯤꯗꯤꯃꯛꯇꯤ ꯅꯠꯇꯕ
ꯃꯧꯒꯤ ꯃꯈꯣꯟ ꯃꯥꯜꯂꯦ ꯍꯥꯏ ꯑꯩꯒꯤꯁꯦ ꯑꯩ ꯈꯣꯟꯖꯦꯜ ꯃꯧꯒꯤ ꯃꯈꯣꯟ ꯃꯥꯜꯂꯦ ꯍꯥꯏ
ꯑꯗꯨ ꯃꯥꯟꯒꯦ ꯇꯧꯋꯦꯕ
ꯃꯥꯟꯒꯦ ꯇꯧꯔꯁꯅꯨ ꯀꯥꯏꯗ꯭ꯔꯦ
ꯈ꯭ꯋꯥꯏꯔꯝꯕꯝ ꯏꯃꯥ ꯀꯩꯊꯦꯜ ꯄ꯭ꯔꯖꯦꯟ ꯁꯤꯆꯨꯋꯦꯁꯟ
ꯌꯨꯝꯗ꯭ꯔꯥ
ꯌꯨꯝꯗꯅꯦ
ꯒꯥꯔꯤ ꯃꯈꯣꯟ ꯇꯥꯕꯒꯨꯝ ꯇꯧꯕ
ꯍꯣꯏ ꯌꯨꯝ ꯃꯅꯥꯛꯇ ꯒꯥꯔꯤ ꯊꯕꯛ ꯆꯠꯄꯁꯤꯡ ꯆꯠꯊꯣꯛ ꯆꯠꯁꯤꯟ ꯇꯧꯕꯒꯤ
ꯍꯣꯏ ꯑꯩ ꯀꯣꯜ ꯇꯧꯋꯏ ꯊꯧꯅꯅꯨꯡ ꯉꯥꯛꯇꯪ ꯍꯥꯏ ꯌꯥꯗꯣ
ꯈꯪꯗꯦ ꯃꯣꯏ ꯑꯣꯐ ꯑꯣꯐꯤꯁ ꯆꯠꯄ ꯃꯇꯝꯗꯨꯗꯤ ꯑꯩꯅ ꯊꯤꯡꯕꯗꯤ ꯌꯥꯗ꯭ꯔꯦꯗꯅ
ꯑꯃꯨꯛ ꯑꯃꯨꯛ ꯃꯣꯏ ꯊꯕꯛ ꯇꯦꯈ꯭ꯔꯗꯤ ꯑꯩꯉꯣꯟꯗ ꯍꯥꯏꯔꯛꯇꯕꯗ ꯀꯦ
ꯍꯣꯔꯦꯟ ꯅꯪ ꯆꯠꯊꯣꯛꯀꯗꯕꯅꯣ ꯄꯨꯡ ꯀꯌꯥ ꯀꯌꯥ ꯀꯌꯥꯋꯥꯏꯗ ꯆꯠꯊꯗꯣꯏꯅꯣ
ꯄꯨꯡ ꯑꯅꯤ ꯃꯈꯥꯏꯗꯅꯦꯕ ꯍꯧꯕꯗꯤ ꯑꯗꯨꯕꯨ ꯑꯩꯗꯤ ꯄꯨꯡ ꯑꯅꯤꯃ ꯃꯈꯥ ꯍꯦꯜꯂꯗꯤ ꯊꯣꯛꯄ ꯍꯧꯔꯅꯦ
ꯄꯨꯡ ꯑꯅꯤ ꯃꯈꯥꯏꯗꯒꯤ ꯄꯨꯡ ꯃꯉꯥ ꯃꯈꯥꯏ
ꯀꯩꯅꯣꯒꯤ ꯅꯠꯇ꯭ꯔꯣ ꯇꯦꯂꯔꯤꯡꯒꯤ ꯅꯠꯇ꯭ꯔꯣ
ꯍꯣꯏ ꯀ꯭ꯂꯥꯁ ꯂꯧꯕ ꯆꯠꯇꯣꯏꯅꯦ
ꯑꯗꯨ ꯑꯩꯈꯣꯏ ꯀꯩꯅꯣꯒꯤ ꯃꯥꯊꯣꯟꯗꯤ ꯉꯁꯤ ꯑꯦꯛꯖꯥꯝ ꯉꯔꯥꯡꯒ ꯉꯁꯤ ꯑꯦꯛꯖꯥꯝ ꯂꯩ ꯍꯥꯏꯅ ꯆꯠ
ꯎꯝ
ꯉꯔꯥꯡꯗꯣ ꯃꯥ ꯌꯨꯝꯗ ꯂꯥꯛꯇ꯭ꯔꯦ ꯃꯥꯗꯣ ꯀꯥꯏꯗ ꯆꯠꯄ꯭ꯔꯥ ꯑꯩ ꯈꯪꯗ꯭ꯔꯦ ꯄꯥꯎ ꯎꯅꯕ ꯆꯠ ꯍꯣꯏ ꯅꯨꯄꯥ ꯃꯌꯨꯝꯗ ꯆꯠꯄ꯭ꯔꯥ ꯑꯃꯗꯤ ꯇꯧꯔꯦ ꯃꯥꯥ
ꯊꯕꯛ ꯂꯩꯕ ꯑꯣꯏꯔꯝꯅꯤ
ꯊꯦꯡꯉꯗꯤ ꯑꯃꯨꯛ ꯂꯥꯛꯄꯗꯨ ꯐꯔꯛꯇꯥꯕꯀꯣ ꯃꯥꯏꯗꯣ ꯑꯗꯨꯒꯤꯅꯤꯗ
ꯎꯁꯣꯏ ꯆꯥꯅꯤꯡꯉꯤ
ꯁꯣꯏ
ꯎꯝ
ꯑꯣ
ꯃꯆꯥ ꯃꯆꯥ ꯍꯧꯕꯗꯣ ꯌꯥꯝ ꯆꯥꯎꯕꯗꯨ ꯅꯠꯇꯕ
ꯍꯣꯏ ꯎꯁꯣꯏꯒꯤ ꯃꯆꯥꯗꯣ ꯍꯥꯏꯇꯥꯔꯦꯅꯦꯀꯣ
ꯍꯣꯏ ꯁꯤꯡꯖꯨ ꯆꯥꯅꯤꯡꯉꯦ ꯑꯗꯣ
ꯑꯣ ꯀꯩꯅꯣꯁꯨ ꯍꯥꯎꯕꯅꯦ ꯑꯥ ꯎꯁꯣꯏꯒꯤ ꯃꯄꯥꯗꯣ
ꯎꯝ
ꯎꯇꯤ ꯎꯇꯤꯒꯨꯝꯕ ꯑꯗꯨꯝ ꯍꯥꯎꯕꯅꯤ ꯑꯗꯨꯒ ꯅꯪꯅ ꯆꯥꯅꯤꯡꯉꯤꯁꯤꯅ ꯃꯆꯥꯗꯨꯅꯦꯕ ꯅꯠꯇ꯭ꯔꯣ
ꯃꯆꯥꯗꯣ
ꯍꯣꯏ
ꯁꯤꯡꯖꯨ ꯇꯧꯔꯒ ꯆꯥꯅꯤꯡꯉꯤ
ꯆꯥꯁꯤꯔ ꯅꯣꯡꯃꯥ
ꯆꯥꯅꯤꯡꯉꯦ ꯌꯥꯝ ꯆꯥꯅꯤꯡꯉꯦ
ꯀꯩ ꯏꯟꯖꯥꯡ ꯆꯥꯏꯌꯦꯕ ꯅꯪꯗꯤ
ꯀꯩꯑꯕ
ꯀ꯭ꯔꯤ ꯏꯟꯖꯥꯡ ꯆꯥꯒꯦ
ꯑꯣ ꯑꯩꯈꯣꯏꯗꯣ ꯉꯁꯤ ꯎꯝ ꯃꯅꯥ ꯃꯁꯤꯡꯅꯦ ꯍꯥꯎꯇꯦ
ꯍꯛꯆꯥꯡ ꯐꯕꯅꯦ ꯑꯗꯣ
ꯍꯥ
ꯑꯗꯨꯒꯨꯝꯕꯗꯨ ꯌꯥꯝ ꯌꯥꯝ ꯆꯥꯎ
ꯑꯥ ꯅꯪꯗꯤ ꯀꯩ ꯏꯟꯖꯥꯡ ꯆꯥꯔꯦ
ꯆꯦꯡꯒꯨꯝ
ꯑꯣ ꯆꯤꯡꯒꯝ
ꯆꯦꯡꯒꯨꯝ ꯆꯦꯡꯒꯨꯝ ꯆꯦꯡꯒꯨꯝ
ꯀꯃꯥꯏꯅ ꯊꯣꯡꯉꯤꯅꯣ ꯆꯤꯡꯒꯨꯝ ꯁꯥ ꯍꯥꯞꯄ ꯌꯥꯕ꯭ꯔꯥ
ꯁꯥꯁꯨ ꯍꯥꯞꯄ ꯌꯥꯏ ꯂꯩꯔꯗꯤ ꯂꯩꯇꯕꯒꯤ ꯍꯥꯞꯇꯦ ꯑꯩꯈꯣꯏꯒꯤ
ꯑꯗꯨꯝ ꯆꯝꯅ ꯊꯨꯝꯕ꯭ꯔꯥ ꯑꯗꯨꯝ ꯈꯥꯡ ꯇꯧꯔꯒ ꯊꯨꯝꯕ꯭ꯔꯥ ꯎꯝ
ꯍꯣꯏꯗꯣ ꯑꯩꯈꯣꯏ ꯕꯣꯛꯇꯣ ꯊꯥꯎ ꯊꯨꯝ ꯆꯥꯕ ꯌꯥꯗꯦꯕ
ꯀꯝꯕ ꯀꯔꯝꯕꯒꯤ ꯆꯤꯡꯒꯨꯝ ꯑꯣꯏꯗꯣꯏꯅꯣ ꯂꯩꯕꯔꯣ ꯅꯠꯇ꯭ꯔꯒ ꯑꯗꯨꯝ ꯆꯤꯡꯗ
ꯂꯩꯕꯅꯦ ꯃꯤꯅ ꯁꯦꯝꯕꯗꯣ
ꯑꯣ ꯃꯤꯅ ꯁꯦꯝꯕꯗꯨꯔꯥ ꯑꯣꯍꯣ
ꯃꯊꯟ ꯃꯊꯟꯗ ꯍꯧꯕꯗꯨꯗꯤ ꯎꯗ꯭ꯔꯦ
ꯑꯗꯨꯗꯤ ꯃꯊꯟꯗ ꯍꯧꯕꯗꯨꯗꯤ ꯇꯥꯡꯕꯅꯤ ꯑꯗꯨꯗꯤ
ꯎꯝ ꯇꯥꯝ
ꯑꯩꯈꯣꯏ ꯂꯧ ꯑꯩꯈꯣꯏ ꯂꯧ ꯃꯅꯥꯛꯇ ꯍꯦꯛ ꯍꯦꯛ ꯑꯗꯨꯝ ꯄꯥꯟꯕꯅꯦꯕꯀꯣ ꯍꯟꯗꯛꯀꯤ ꯄꯥꯟꯗꯕ ꯇꯥꯕ꯭ꯔꯣ
ꯇꯥꯏꯌꯦ ꯌꯥꯝ ꯇꯥꯏꯌꯦ
ꯑꯥ
ꯐꯖꯟꯅ ꯇꯥꯔꯤ
ꯅꯦꯠꯋꯥꯛ ꯅꯨꯡꯉꯥꯏꯇꯕ ꯀꯩꯒꯨꯝꯕ ꯇꯧꯔꯤꯀꯣ
ꯎꯝ
ꯐꯩ ꯐꯩ
ꯀꯅꯥ ꯀꯅꯥ ꯂꯩꯒꯦ ꯍꯧꯖꯤꯛꯇꯤ
ꯍꯖꯤꯛꯇꯤ ꯏꯊꯟꯗ ꯂꯩꯌꯦ
ꯂꯧ ꯂꯣꯏꯔꯕꯣ ꯅꯣꯏꯒꯤꯗꯤ꯫
ꯂꯣꯏꯗꯔ꯭ꯤꯗ ꯉꯁꯤ ꯀꯩꯅꯣ ꯑꯩꯈꯣꯏ ꯏꯃꯥꯇꯣꯟꯒꯤ ꯃꯆꯥꯅ ꯑꯩꯈꯣꯏ ꯄꯨꯄꯨ ꯆꯠꯈꯤꯕꯅꯤ꯫
ꯂꯧꯗ ꯂꯣꯏꯔꯒꯦꯔꯣ ꯀꯌꯥꯝ ꯋꯥꯠꯂꯤꯒꯦ
ꯑꯦ ꯂꯣꯏꯔꯣꯏꯗ ꯍꯌꯦꯡꯁꯨ ꯆꯠꯀꯅꯤ ꯇꯪꯈꯥꯏꯃꯨꯛꯇꯤ ꯆꯟꯕ ꯃꯥꯜꯂꯦ
ꯅꯪꯗꯤ ꯌꯥꯎꯕ ꯌꯥꯗ꯭ꯔꯣ
ꯑꯩ ꯉꯁꯤꯗꯣ ꯊꯕꯛ ꯑꯃ ꯆꯠꯊꯣꯛꯄ ꯑꯗꯨꯒꯤ ꯍꯣꯔꯦꯟ ꯅꯨꯡꯗꯥꯡꯁꯨ ꯊꯕꯛ ꯑꯃ ꯆꯠꯊꯣꯛꯅꯤꯡꯉꯥꯏ ꯂꯩꯕ ꯑꯗꯨꯒꯤ ꯑꯩꯅ ꯉꯁꯤ ꯆꯠꯄꯗꯣ ꯍꯣꯏ ꯋꯥ ꯈꯔ ꯋꯥꯒꯅꯤꯅ ꯉꯁꯤ ꯆꯠꯇ꯭ꯔꯦ꯫ ꯍꯌꯦꯡ ꯑꯃꯨꯛ ꯂꯧꯗ ꯀꯨꯝꯒ꯭ꯔꯅꯤ ꯑꯩ꯫
ꯇꯤꯟꯐꯥ ꯀꯤꯌꯦ ꯑꯩꯗꯤ
ꯇꯤꯟꯐꯥꯗꯤ ꯂꯩꯇꯕ ꯑꯗꯨꯕꯨ ꯇꯤꯟꯐꯥ ꯅꯠꯇꯕ ꯑꯃꯗꯣ ꯅꯞ ꯅꯞꯄꯒ ꯆꯠꯄꯗꯣ
ꯇꯜꯂꯦ ꯇꯤꯟꯐꯥ ꯅꯠꯇꯕ ꯑꯗꯨ ꯀꯔꯤꯅꯣ
ꯇꯤꯟꯐꯥꯗꯤ ꯁꯥꯡꯉꯤꯗꯅ
ꯑꯥ
ꯇꯤꯟꯐꯥ ꯅꯠꯇꯕ ꯑꯃ ꯇꯤꯟꯐꯥꯒꯤ ꯃꯆꯥ ꯃꯥꯟꯕ ꯑꯃ ꯂꯩꯕꯗꯣ
ꯑꯩꯁꯨ ꯃꯃꯤꯡ ꯀꯥꯎꯈ꯭ꯔꯦ ꯍꯧꯖꯤꯛ
ꯀꯥꯝꯃ ꯀꯥꯝꯃꯒ ꯆꯠꯄꯗꯣ
ꯀꯥꯛꯐꯩ
ꯍꯣꯏ ꯑꯩꯗꯤ ꯃꯃꯤꯡ ꯑꯩ ꯃꯃꯤꯡ ꯈꯪꯗꯦ ꯑꯗꯨꯗꯤ ꯌꯥꯝꯃꯦ꯫
ꯀꯥꯛꯐꯩ ꯍꯥꯏꯕꯅꯦ ꯑꯗꯨ
ꯎꯝ
ꯀꯥꯛꯐꯩꯅꯤꯀꯣ ꯀꯥꯎꯅꯨꯀꯣ
ꯏꯁ ꯗꯨꯗꯤ ꯌꯥꯝꯕꯅꯤ ꯅꯉꯣꯟꯗ ꯈꯔ ꯄꯤꯔꯛꯎꯔꯣ ꯐꯥꯔꯒ
ꯍꯩꯁ ꯇꯜꯂꯦ ꯁꯛꯇꯨꯒ ꯀꯤ
ꯍꯩꯅꯗꯦ ꯑꯗꯣ
ꯍꯣꯏ꯫
ꯑꯗꯨ ꯀꯥꯔꯗꯤ ꯑꯩꯗꯤ ꯂꯧꯊꯣꯛꯄ ꯉꯝꯃꯔꯣꯏ ꯂꯥꯎꯔ ꯂꯩꯔꯅꯤ꯫ ꯑꯗꯨꯒꯤ ꯑꯩꯗꯤ ꯑꯗꯨꯝ ꯋꯥꯊꯤ ꯆꯥꯏ꯫
ꯎꯝ
ꯃꯁꯛ ꯈꯨꯊꯤꯗꯨꯒ
ꯃꯨꯁꯨꯨꯛ ꯃꯨꯔꯒ ꯍꯥꯏꯌꯣ
ꯌꯥꯝ ꯀꯤꯅ ꯂꯧꯊꯣꯛꯑꯒ ꯌꯥꯝ ꯁꯥꯡꯇꯔꯤꯛ ꯁꯥꯡꯇꯣꯛꯑꯒ ꯑꯃꯨꯛ ꯅꯞꯖꯤꯟꯕꯗ ꯑꯩ ꯀꯤꯌꯦ꯫
ꯌꯥꯝ ꯅꯞꯀꯅꯤꯕ꯫ ꯑꯗꯨꯗꯨ ꯀꯃꯥꯏꯅ ꯊꯨꯛ ꯀꯃꯥꯏꯅ ꯂꯩꯕꯔꯀꯣ ꯑꯁ ꯉꯛꯏꯅꯦ ꯑꯩꯗꯤ ꯀꯅꯥꯅ ꯄꯣꯛꯄ ꯖꯥꯔꯣꯀꯣ ꯃꯥꯕꯣ꯫
ꯈꯪꯗ꯭ꯔꯦ ꯃꯥ ꯃꯥ ꯊꯣꯛꯄ ꯊꯣꯛꯏꯅꯦ
ꯃꯥ ꯃꯃꯥ ꯑꯃꯗꯤ ꯂꯩꯔꯝꯒꯅꯤ꯫ ꯑꯃ ꯄꯣꯛꯄꯗ ꯑꯗꯨꯝ ꯍꯣꯏ ꯑꯗꯨꯗꯤ ꯑꯗꯨꯝ ꯃꯆꯥ ꯃꯁꯨ ꯑꯗꯨꯝ ꯌꯥꯝ ꯊꯣꯛꯂꯛꯈ꯭ꯔꯦꯕ
ꯊꯣꯛꯇ꯭ꯔꯗꯤ ꯌꯥꯗ꯭ꯔꯦ ꯗꯨꯅ꯫
ꯑꯍꯥꯍꯥ
ꯁꯤ ꯄ꯭ꯔꯤꯊꯤꯕꯤꯗ ꯃꯤ ꯈꯛꯇ ꯍꯤꯡꯉꯣ ꯍꯥꯏꯗꯤ ꯌꯥꯔꯣꯏ ꯑꯗꯨꯒꯤꯅꯤ
ꯍꯥꯏꯅꯦ ꯆꯨꯝꯃꯤꯅꯦ ꯇꯦꯡ